ꯇꯥꯏ ꯀ ꯆꯣꯅꯣ
ꯏꯃꯥ ꯅꯕꯤ
ꯀꯗꯧꯅꯍꯕ
ꯏꯁ
ꯑꯗꯕ꯭ꯔꯥ
ꯑꯣ ꯇꯥꯔꯦ ꯇꯥꯏ ꯑꯩ ꯁꯤꯔꯝꯗꯧ ꯍꯦ ꯉꯁꯥꯏ ꯈꯣꯡꯕꯥꯟ ꯀꯥꯟꯕꯗꯅꯦ ꯈꯣꯡꯕꯥꯟꯗꯩ ꯇꯥꯁꯤꯜꯂꯒ
ꯀꯩꯅꯣꯏ ꯆꯠꯂꯤꯗꯣ ꯈꯣꯡꯕꯥꯟꯗ ꯌꯥꯎꯔꯣꯁꯦ
ꯅꯠꯇꯦꯍꯦꯛ ꯑꯩꯗꯣꯝ ꯍꯥꯏꯥꯏꯅ ꯂꯝꯕꯤꯗ ꯂꯥꯛꯄ
ꯎꯝ ꯎꯝ
ꯑꯗꯨꯗ ꯑꯗꯨꯗ ꯎꯝ ꯂꯝꯕꯤꯗ ꯂꯥꯛꯄꯗꯨꯗ ꯃꯤꯠꯇꯨ ꯍꯟꯅ ꯇꯟꯅ ꯌꯦꯡꯗꯕꯤꯗ ꯅꯥꯄꯤ ꯈꯔ ꯁꯣꯡꯉꯦꯗꯅꯦ ꯒꯥꯔꯤ ꯂꯥꯛ ꯍꯩꯖꯤꯟꯕ ꯆꯗꯥꯛ ꯂꯩꯕꯥꯛ ꯂꯩꯕꯥꯛ ꯑꯣꯏꯔꯝꯗ꯭ꯔꯦ
ꯎꯝ
ꯑꯗꯩꯗꯤ ꯑꯗꯨꯝ ꯇꯥꯁꯤꯜꯂꯦꯗꯅ ꯃꯃꯥꯟꯗ ꯄꯨꯡꯁꯨꯠꯆ ꯑꯣꯂꯦ
ꯆꯠꯁꯤꯜꯂꯑꯅꯤ ꯅꯣꯏ ꯀꯩꯀꯩ ꯍꯥꯏꯔꯛꯄ ꯊꯕꯛꯀꯤꯁꯦ
ꯑꯣ ꯊꯕ ꯀꯗ ꯎ ꯍꯣꯇꯦꯜꯒꯤꯒ ꯑꯗꯒꯤ ꯑꯇꯣꯞꯄ ꯑꯃꯒ ꯍꯥꯏꯔꯛꯑꯦꯕ ꯍꯣꯇꯦꯜ ꯅꯠꯇꯕꯗꯣ
ꯎꯝ
ꯑꯗꯨꯒ ꯍꯣꯇꯦꯜꯒꯤꯗ ꯑꯣꯏꯔꯒꯅ ꯆꯥꯕ ꯊꯛꯄꯒꯤ ꯑꯣꯏꯗꯣꯏꯅꯦꯕ ꯑꯩꯈꯣꯏꯅ ꯀꯩꯅꯣꯒꯤꯗ ꯄꯥꯝꯃꯦ ꯍꯥꯏꯕ ꯍꯤꯗ ꯇꯧꯕꯒꯤꯗ ꯖꯍꯥꯖꯀꯤꯗ
ꯎꯝ
ꯑꯗꯨꯒꯤ ꯖꯍꯥꯖꯒꯤꯗꯨ ꯇꯧꯔꯨꯕ ꯑꯣꯏꯔꯗꯤ ꯆꯥꯕ ꯊꯛꯄꯒꯤꯗꯣ ꯍꯥꯟꯅ ꯑꯗꯨꯅ ꯍꯦꯟꯅ ꯀꯥꯟꯅꯅꯤ ꯈꯣꯠꯅꯅꯤ ꯃꯤ ꯎꯅꯕ ꯈꯣꯠꯅꯕꯗꯗꯒꯤꯗꯤ ꯍꯥꯏꯔꯛꯄ
ꯎ ꯑꯗꯣ ꯀꯩꯅꯣ ꯇꯧꯗꯣꯏꯕ ꯎꯝ ꯑꯦꯛꯁꯄꯤꯔꯤꯌꯦꯟꯁ ꯍꯥꯟꯅ ꯇꯥꯗꯣꯏ ꯅꯠꯇ꯭ꯔꯣ
ꯑꯦꯛꯁꯄꯤꯔꯤꯌꯦꯟꯁ ꯇꯥꯟꯕ ꯍꯥꯏꯁꯦ ꯃꯣꯏꯒꯤꯗꯣ ꯍꯥꯟꯅ ꯀꯩꯅꯣ ꯇꯧꯗꯣꯏꯅꯦꯕ ꯇꯥꯛꯄꯤ ꯇꯝꯕꯤꯗꯣꯏꯅꯦꯕ ꯑꯩꯈꯣꯏꯗ ꯑꯗꯨ ꯇꯧꯗ꯭ꯔꯤꯉꯩꯗ ꯃꯒꯤ ꯃꯐꯝꯗꯨꯗ ꯑꯗꯨꯒ ꯑꯗꯨ ꯇꯧꯗ꯭ꯔꯤꯉꯩ ꯃꯃꯥꯡꯗ ꯑꯩꯈꯣꯏꯗ ꯍꯥꯟꯅ ꯃꯣꯏꯅ ꯌꯦꯡꯊꯣꯛꯑꯅꯦꯕ ꯃꯤꯁꯦ ꯍꯥꯏꯗꯤ ꯃꯣꯏꯒꯤꯗꯨꯗ ꯌꯥꯎꯕ ꯌꯥꯕ ꯌꯥꯗ꯭ꯔꯕ ꯍꯥꯏꯅ ꯌꯦꯊꯣꯛꯑꯅꯤ ꯆꯄ ꯌꯦꯡꯊꯣꯛꯑꯦꯗꯅ ꯑꯗꯨꯒ ꯃꯣꯏꯒꯤꯗꯣ ꯇꯝꯕꯤꯔꯅꯤꯗꯅ ꯑꯩꯈꯣꯏꯗ ꯌꯥꯔꯗꯤ ꯑꯗꯨꯒ ꯇꯝꯕ ꯂꯣꯏꯔꯛꯄꯩꯗꯨꯗ ꯊꯕꯛ ꯀꯧꯔꯛꯇꯣꯏꯕ ꯑꯗꯨꯒ ꯊꯕꯛꯀꯤ ꯑꯃꯨꯛ ꯃꯣꯏ ꯑꯗꯒꯤ ꯎ ꯑꯩꯈꯣꯏꯗꯣ ꯌꯦꯡꯊꯣꯛꯑꯅꯤ ꯆꯥꯡꯌꯦꯡ ꯇꯧꯔꯅꯦꯕ
ꯎꯝ
ꯑꯗꯨꯒ ꯈꯟꯗꯣꯔꯤꯕ
ꯑꯗꯨ ꯃꯣꯏꯅ ꯍꯥꯏꯁꯦ ꯑꯗꯨ ꯑꯦꯐ ꯑꯦꯟ ꯕꯤꯒꯨꯝꯕꯗꯤ ꯇꯣꯂꯣꯞꯁꯦ ꯄꯤꯛꯄ꯭ꯔꯕ
ꯊꯣꯛꯂꯛꯄ ꯍꯥꯏꯁꯦ ꯀꯩꯁꯨ ꯌꯥꯝꯦ ꯑꯩꯉꯣꯟꯗ ꯅꯍꯥꯟ ꯍꯥꯏꯔꯛꯄꯗ ꯃꯣꯏꯒꯤ ꯇ꯭ꯋꯦꯟꯇꯤ ꯊ꯭ꯔꯤꯗꯤ ꯍꯥꯏꯕꯅꯦꯕ
ꯎꯝ
ꯑꯗꯣ ꯑꯗꯨꯦꯟ ꯗꯥꯏꯔꯦꯛ ꯅꯠꯇꯕ ꯈꯪꯗꯦ ꯃꯥꯅ ꯑꯦꯀꯣꯃꯣꯗꯦꯁꯟ ꯌꯥꯎꯗꯦ ꯍꯥꯏꯔꯛꯑꯦꯕ ꯑꯗꯨꯒ ꯍꯧꯖꯤꯛꯀꯤ ꯅꯨꯄꯥꯗ ꯉ ꯍꯥꯏꯔꯕ ꯁꯤꯅ ꯑꯃꯨꯛ ꯀꯦꯐꯦꯟꯒꯤꯒꯨꯝꯕ ꯍꯣꯇꯦꯜꯒꯤ ꯑꯣꯏꯔꯝꯃꯤꯅ ꯊꯕꯛ ꯑꯦꯀꯣꯃꯣꯗꯦꯁꯟ ꯃꯜꯗꯤ ꯌꯥꯎꯔꯛꯀꯅꯤ ꯍꯥꯏ
ꯣ ꯆꯥꯕ ꯊꯛꯄꯒꯤ ꯂꯣꯏꯅ ꯂꯩꯐꯝꯁꯦ
ꯎꯝ
ꯑꯗꯨ ꯑꯣꯏꯗꯤ ꯑꯗꯨꯅꯕꯨꯗꯤ ꯄꯩꯁꯥꯕꯨꯗꯤ ꯈꯤꯇꯪ ꯇꯥꯔꯛꯑꯅꯤ ꯑꯗꯨꯑꯣꯏꯁꯨ ꯂꯩꯕ ꯆꯥꯕꯗꯣ ꯌꯥꯎꯈ꯭ꯔꯕꯨꯗꯤ ꯈꯔ ꯐꯩꯇꯅ ꯄꯩꯁꯥꯗꯨꯣ ꯆꯠꯇꯨꯕꯗꯣ ꯑꯩꯈꯣꯏꯗꯒꯤ
ꯍꯣꯏ ꯑꯗꯨꯅꯤ ꯑꯗꯨꯝ ꯃꯥꯟꯗꯤ ꯃꯥꯟꯅꯔꯤꯅꯦ ꯐꯪꯕ ꯍꯥꯏꯁꯦ
ꯆꯠꯄꯨꯗꯤ ꯃꯅꯥꯩꯗ ꯑꯗꯨꯝ ꯑꯩꯈꯣꯏꯅ ꯁꯤꯖꯤꯟꯅꯕ ꯍꯩꯔꯗꯤ ꯀꯥꯒꯤꯈꯤꯕꯔꯥ ꯑꯆꯥꯄꯣꯠ ꯆꯥꯕꯗ ꯆꯥꯊꯣꯛꯇ꯭ꯔꯕꯨꯗꯤ ꯑꯗꯨꯅ ꯍꯦꯟ ꯇꯣꯡꯗꯣꯏꯕ ꯍꯥꯏꯗꯤ ꯑꯩꯈꯣꯏꯒꯤ ꯏꯃꯥꯟꯅꯕꯤ ꯑꯍꯨꯝ ꯑꯩꯈꯣꯏꯒ ꯄꯨꯂꯞ ꯊꯕꯛ ꯈꯟꯕ ꯆꯠꯃꯤꯟꯅꯈꯤꯕꯁꯤꯡꯗꯣ ꯃꯣꯏꯗꯤ ꯀꯃꯥꯏ ꯀꯃꯥꯏꯅ ꯂꯩꯔꯤ ꯖꯥꯠꯅꯣ ꯈꯪꯗꯦ
ꯃꯣꯏꯒꯤꯗꯤꯀ ꯆꯨꯄꯦꯁꯗꯦ ꯃꯍꯤ
ꯠꯇꯗ꯭ꯔꯁꯨꯁꯨ ꯎꯝ ꯄꯩꯁꯥ ꯐꯪꯉꯤꯗꯣ ꯊꯥꯕꯨꯗꯤ ꯐꯔꯝꯈꯤꯔꯣꯏ ꯑꯗꯨꯒ ꯑꯦꯛꯖꯥꯝ ꯄꯔꯤꯈ꯭ꯌꯥ ꯊꯥ ꯑꯥꯕꯒꯤ ꯑꯃꯨꯛ ꯊꯣꯛꯂꯛꯑꯣꯅ ꯀꯧꯊꯣꯔꯛꯑꯦ ꯍꯥꯏ
ꯍꯣꯏ ꯍꯣꯏ ꯑꯗꯨꯅꯦ ꯑꯗꯨꯁꯨ ꯋꯥꯠꯇ꯭ꯔꯦ ꯇꯥꯡ ꯀꯨꯟꯗꯒꯤ ꯄꯔꯤꯈ꯭ꯌꯥ ꯍꯧꯕꯅꯦ ꯑꯗꯨ ꯃꯣꯏ ꯀꯔꯝ ꯗꯨꯀꯥꯟ ꯃꯅꯤꯗ ꯂꯥꯛꯇꯅ
ꯎꯝꯝ ꯑꯣ ꯏꯃꯥꯟꯅꯕꯤ ꯑꯃꯗꯤ ꯃꯣꯏ ꯇꯥꯡ ꯀꯨꯟꯗ ꯊꯣꯛꯄꯗꯣ ꯑꯗꯨꯗꯁꯨ ꯌꯥꯎꯒꯨꯝꯗꯧꯕꯅꯦ ꯃꯥꯒꯤ ꯑ ꯑꯗꯨ ꯊꯥꯗꯨꯕ ꯑꯗꯨ
ꯇꯥꯡ ꯀꯨꯟꯒꯤꯗ ꯇꯥꯡ ꯀꯨꯟꯗꯗꯤ ꯑꯩꯒ ꯏꯃꯥꯟꯅꯕꯤ ꯑꯅꯤ ꯑꯃꯒ ꯑꯣꯏꯕꯅꯦ ꯁꯤꯗ ꯂꯩꯕ
ꯑꯗꯨꯗꯤ ꯑꯣꯏꯔꯝꯃꯔꯣꯏꯅ
ꯑꯣ
ꯃꯥꯅꯕꯤ ꯑ ꯆꯦ ꯊꯔꯦ
ꯀꯥꯏ ꯆꯠꯂꯤꯅꯣ
ꯍꯩꯀꯣ ꯃꯄꯥꯟꯗ ꯍꯩꯅꯧ ꯄꯥꯟꯕ ꯌꯦꯡꯉꯤ
ꯑ ꯑꯩ ꯅꯪ ꯃꯈꯣꯟ ꯇꯥꯗꯕꯤꯗ ꯀꯩꯗꯧꯔꯝꯅꯣ ꯈꯜꯂꯨꯔꯦ
ꯎꯝ ꯍꯩꯅꯧꯁꯦ ꯑꯃ ꯊꯤꯁꯤꯔ ꯁ꯭ꯋꯥꯏꯗ
ꯑꯩꯈꯣꯏ ꯑꯩꯈꯣꯏꯒꯤ ꯀꯥ ꯍꯥꯏꯒꯗ꯭ꯔꯥ ꯅꯣꯏꯒꯤ ꯀꯥ ꯍꯥꯏꯒꯗ꯭ꯔꯥ ꯑꯗꯨꯒꯤ ꯃꯤ ꯑꯁꯥꯡꯕ ꯑꯃꯒ ꯊꯥꯡꯗꯕꯒꯗꯤ ꯂꯥꯛꯑꯦ
ꯃꯣꯏ ꯂꯣꯏꯔꯝꯃꯅꯤ ꯑꯗꯨꯅꯅꯦ ꯎ
ꯄꯔꯤꯈ꯭ꯌꯥ ꯅꯨꯡꯉꯥꯏꯔꯝꯕ ꯃꯥ ꯅꯈꯦ ꯇꯧꯋꯦ
ꯅꯣꯛ ꯐꯦꯇꯔ ꯈꯪꯉꯝꯃꯅꯤꯅ
ꯎꯝ ꯑ ꯈꯪꯗꯦ ꯅꯨꯡꯉꯥꯏꯗꯤ ꯍꯥꯏꯌꯦ ꯅꯪꯒꯤ ꯀꯥꯒꯤ ꯑ ꯑꯅꯤꯁꯦ
ꯑꯇꯦꯟꯕꯤꯔꯛꯑꯣ ꯑꯊꯥꯡꯕꯤꯔꯑꯣ
ꯑꯁꯥꯡꯕꯤꯒꯤ ꯑꯇꯦꯟꯕꯤ ꯑꯇꯦꯟꯕꯤꯗꯤ ꯅꯨꯡꯉꯥꯏꯇꯦ ꯍꯥꯏ ꯑꯥ
ꯎꯝ ꯅꯪ ꯀꯗꯗ ꯑꯗꯨ ꯑꯗꯨꯝꯂꯣ
ꯎꯝꯦ ꯅꯪ
ꯑꯩꯉꯣꯟꯗꯒꯤ ꯃꯈꯨꯜ ꯑꯩꯗꯣ ꯑꯩ ꯑꯩꯈꯣꯏꯒꯤ ꯊꯣꯡꯒꯤ ꯃꯄꯥꯟꯗ ꯐꯝꯃꯤꯅ ꯑꯃꯨꯛ ꯍꯩꯅꯧ ꯆꯥꯕꯒꯤ ꯐꯝꯕ ꯑꯗꯨꯃꯥꯏꯅ ꯐꯝꯃꯤ ꯀꯟꯅ
ꯑꯁ
ꯁꯤꯅ ꯍꯦꯟꯅ ꯏꯪꯉꯦ ꯏꯃꯥꯟꯅꯕꯤ
ꯎꯝ ꯑꯩꯁꯨ ꯊꯣꯂꯛꯑꯗꯅꯤꯅ ꯁꯤ ꯂꯣꯏꯔꯒ
ꯑꯥ ꯉꯁꯥꯏ ꯑꯥ ꯑꯩꯈꯣꯏ ꯃꯄꯥꯟꯗ ꯂꯩꯕ ꯏꯃꯥꯕꯤꯗꯨꯁꯨ ꯃꯥ ꯑꯗꯨ ꯄꯩꯁꯥ ꯀꯟꯅ ꯇꯥꯅꯤ ꯍꯥꯏꯔꯝꯃꯦ
ꯍꯥꯏꯔꯝꯕ꯭ꯔꯥ
ꯍꯥꯏꯔꯝꯃꯦ ꯑꯩꯅ ꯍꯪꯕ
ꯎꯝ ꯃꯥꯗꯣ ꯊꯕꯛ ꯆꯠꯊꯣꯛꯏꯌꯦ ꯅꯨꯃꯤꯗꯥꯡ ꯑꯣꯏꯅ ꯋꯥꯔꯤ ꯁꯥꯟꯅꯁꯦ ꯄꯣꯠꯁꯦ ꯇꯧꯔꯛꯑꯝꯕꯅꯤ
ꯅꯍ ꯍꯌꯦꯡ ꯌꯨꯝ ꯆꯠꯇꯣꯏꯔꯣ
ꯑꯩ ꯍꯌꯦꯡꯁꯦ ꯆꯠꯄ ꯌꯥꯏ ꯑꯊꯨꯕꯩ ꯑꯣꯏꯅ ꯍꯥꯏꯔꯛꯄꯅꯤꯅ
ꯍꯣꯏ ꯎꯝ ꯌꯨꯝ ꯆꯠꯂꯗꯤ ꯑꯃꯨꯛ ꯃꯤꯗꯤ ꯐꯖꯅꯗꯤ ꯂꯥꯡꯗꯧ ꯃꯥꯂꯦ
ꯎꯝ ꯑꯗꯩ ꯌꯨꯝꯗ ꯏꯊꯟꯗ ꯂꯩꯔꯁꯨꯅꯦ ꯑꯩꯈꯣꯏꯒꯤꯗꯣ ꯁꯣꯔꯣꯡꯄꯥꯟ ꯑꯣꯏꯕꯒꯤ ꯒꯥꯔꯤ ꯌꯥꯝ ꯆꯠꯂꯦꯕ ꯑꯗꯨꯅ ꯃꯈꯣꯟꯗꯤ ꯁ ꯂꯥꯡꯉꯅꯤ ꯒꯥꯔꯤ ꯇꯤꯠ ꯇꯤꯠ ꯈꯣꯡꯕꯩ ꯃꯈꯀꯣꯜ ꯀꯩꯣ
ꯑꯩꯈꯣꯏꯒꯤꯁꯨꯅꯤ ꯑꯩꯈꯣꯏꯒꯤꯅ ꯅꯥꯀꯟ ꯂꯩꯃꯤꯟꯅꯔꯤꯕ ꯌꯨꯝꯊꯪꯅꯕꯁꯤꯡꯁꯦ ꯉꯥꯛꯇ ꯇꯨꯃꯤꯟꯅ ꯂꯩꯕ ꯅꯠꯇꯦ ꯑꯗꯨꯝꯐꯝꯝꯒ ꯈꯪꯗꯕꯤ ꯑꯉꯥꯡ ꯃꯆꯥ ꯃꯌꯥꯝ ꯂꯥꯡꯕꯤꯗꯨꯅꯦꯕ ꯑꯗꯨꯗꯨꯅ ꯑꯥ ꯏꯤꯡꯒꯣꯜꯗ ꯆꯠꯂꯒ ꯁꯗ ꯊꯥꯕꯅꯤ
ꯍꯜꯂꯣ
ꯑꯣꯣꯏ ꯑꯗꯨꯝ
ꯎꯝ
ꯃꯅꯤꯡ ꯄꯨꯡ ꯁꯣꯔꯣꯛ
ꯅꯣꯏꯒꯤꯁꯨ ꯃꯅꯤꯡꯗ ꯆꯦꯟꯊꯣꯛ ꯆꯦꯟꯊꯣꯛꯁꯤꯅ
ꯑꯗꯨꯅ ꯑꯩ ꯀꯥꯏꯗ ꯁꯥꯟꯅꯗꯣꯏꯅꯣꯣꯏ ꯁꯥꯟꯅꯕ ꯌꯥꯗꯣꯏꯔꯥ ꯌꯥꯔꯣꯏ ꯌꯥ ꯁꯝꯅꯔꯒꯅ ꯄꯨꯂꯞ ꯑꯣꯏꯅ ꯌꯥꯖꯕ ꯑꯃ ꯑꯩꯒꯤꯁꯦ
ꯍꯧꯖꯤꯛꯁꯦ ꯃꯣꯏ ꯄꯔꯤꯈꯥ ꯍꯜꯂꯛꯄꯒꯤ ꯃꯤ ꯌꯥꯝꯅ ꯂꯥꯡꯉꯦ
ꯎꯝ ꯇꯥꯗꯦ
ꯎꯝ ꯃꯄꯥꯟꯁꯤꯗꯗꯤ ꯑꯩꯅ ꯍꯥꯏꯐꯦꯠ ꯊꯥꯕ ꯃꯣꯏ ꯃꯅꯨꯡꯒꯤ ꯑꯗꯨ ꯅꯪ ꯉꯁꯥꯏ ꯍꯥꯏꯔꯛ ꯑꯩ ꯊꯕꯛꯇꯣ ꯅꯪ ꯇꯧꯒꯦ ꯈꯜꯂꯤꯔꯣ
ꯑꯗꯣ ꯃꯣꯏꯗꯨ ꯀꯥꯟꯅꯗꯕꯨꯗꯤ ꯃꯥꯜꯂꯦ ꯃꯁꯥ ꯍꯥꯏꯔꯛꯄꯗꯣ ꯍꯥꯏꯗꯤ ꯎ ꯄꯩꯁꯥ ꯇꯤꯡꯗꯅ ꯇꯝꯍꯧꯔꯒ ꯍꯩꯖꯤꯜꯂꯣ ꯍꯥꯏꯗꯤ ꯊꯕꯛꯇꯣ ꯈꯟꯗꯃꯁꯨ ꯑ ꯍꯥꯏꯕꯁꯤꯗꯤ ꯀꯥꯟꯅꯈꯤꯗꯅ ꯀ ꯀ ꯇꯉ ꯌꯥꯏꯗꯅ
ꯎꯝ ꯍꯪꯒꯥꯜꯝꯗ ꯆꯠꯄꯒꯤ ꯚꯔꯥ ꯍꯥꯏꯕ ꯑꯃ ꯂꯩ
ꯚꯔꯥꯗꯣ ꯍꯧꯖꯤꯛ ꯏꯂꯛꯂꯨꯕꯗꯣ ꯆꯅꯤꯒ ꯍꯨꯝꯐꯨ
ꯍꯪꯀꯠ ꯍꯟꯇꯥꯔꯣ
ꯑꯧ ꯍꯪꯀꯠꯊꯟꯗ ꯏꯕꯥꯅꯤꯒꯤꯗ
ꯃꯅꯨꯡ ꯐꯥꯎ ꯊꯤꯟꯖꯤꯜꯂꯛꯄꯗ ꯄꯩꯁꯥ ꯀꯌꯥ ꯂꯧꯒꯦ
ꯏꯃꯅꯦꯕꯤ ꯑ ꯂꯥꯡꯉ
ꯀꯁꯤ ꯇꯕ꯭ꯔ
ꯀꯔꯤꯉ ꯇꯣꯏ ꯊꯕ ꯊꯒꯅꯨ ꯆꯜꯁꯤ ꯊꯔ ꯂ ꯇꯣꯏ ꯑꯗꯨꯗꯔꯣ ꯍꯕ
ꯀ ꯌꯥ
ꯎꯝ
ꯍ ꯇꯔꯦ
ꯇꯥꯕ
ꯎꯝ
ꯍ ꯋꯥꯗꯤ ꯋꯥꯔꯕꯖꯥꯠꯗꯤꯀꯣꯈꯣꯏꯁꯦ
ꯌꯦꯗ
ꯧꯂ ꯀꯅꯣ ꯀꯩꯅꯣ ꯍꯥꯏꯕ
ꯍꯥꯏꯥꯏ ꯑꯗꯨꯗ ꯅꯣꯛꯄꯁꯦ ꯈꯔ ꯏꯁ ꯏꯁꯥ ꯐꯩꯗ ꯄꯪꯅꯧꯗꯅꯅꯤꯡꯕ ꯍꯧꯖꯤꯛ ꯍꯧꯖꯤꯛ
ꯎꯝ ꯑꯗꯩ ꯍꯩꯅꯧꯁꯦ ꯆꯥꯎꯋꯔꯣ ꯍꯥꯏꯗꯤ ꯍꯩꯅꯧ ꯃꯌꯥꯝ ꯄꯥꯂꯅ ꯑꯃꯛ ꯆꯥꯎꯥꯎꯕ ꯉꯇ
ꯑꯗꯨ ꯑꯍꯨꯝ ꯑꯍꯣꯡ ꯀꯅꯤꯦ ꯄꯨꯅ ꯃꯥꯛ ꯐꯪꯉꯝꯕ ꯑꯗꯨꯋꯥꯏꯗ ꯅꯠꯇꯕ ꯑꯃ ꯂꯩ ꯑꯗꯣꯝꯗ ꯅꯠꯇꯦ ꯑ ꯉꯣꯝꯗ ꯅꯠꯇꯦ ꯃꯅꯤꯡꯂꯣꯝꯗ
ꯗ ꯅꯪ ꯅꯨꯄꯥ ꯎꯅ ꯆꯠꯄꯗꯨ ꯎꯔꯏꯔ
ꯑ ꯑꯩꯈꯣꯏ ꯍꯦ ꯑꯩꯈꯣꯏ ꯑꯣꯃꯤ ꯑꯩ ꯂꯥꯟ ꯄꯨꯔꯛꯄꯗꯣ ꯃꯨꯟꯗ꯭ꯔꯤꯈꯩꯅꯦ
ꯎꯝ ꯅꯪꯄꯥꯒꯦ ꯍꯦꯦꯛꯃꯤꯟꯅ ꯎꯕꯗꯣ
ꯎꯝ ꯑꯩꯒꯤ ꯅꯨꯄꯥꯒ ꯑꯩꯒꯤ ꯑꯉꯥꯡꯒ
ꯎꯝ ꯅꯪꯒꯤ ꯅꯨꯄꯥ ꯑꯃꯨꯕꯗꯨ ꯅꯪꯦꯅꯤꯋꯥꯥꯛꯇꯣ ꯌꯥꯗ꯭ꯔꯦ
ꯗꯤ ꯇꯥꯏꯌꯦ ꯆꯥꯗꯕ
ꯇꯥꯔꯦ ꯇꯥꯔꯦ ꯍꯧꯖꯤꯛ ꯇꯥꯔꯦ
ꯍꯣꯏ ꯎꯅꯥ ꯍꯦꯛꯏꯌꯦ ꯀꯟꯅ ꯅꯥꯄꯤꯁꯦ ꯁꯣꯡꯃꯟꯗꯅ ꯐꯣꯏ ꯗꯠꯀꯦ ꯇꯧꯔꯝꯕꯅꯦ ꯅꯪꯁꯨ ꯅꯥꯄꯤ ꯌꯥꯝ ꯐꯣꯏꯗꯠꯄ ꯃꯥꯜꯂꯦ ꯃꯥꯥꯟꯕꯤ ꯃꯅꯤꯡꯗ ꯃꯈꯣꯜ ꯌꯥꯝ ꯇꯥꯏꯀꯣ
ꯑꯩ
ꯍꯥꯥ ꯍꯜꯂꯣ